ꯍꯂꯣ ꯇꯕ꯭ꯔꯣ ꯇꯥꯏꯌꯦ ꯇꯥꯏꯌꯦ ꯀꯔꯤ ꯇꯧꯕ꯭ꯔꯣ
ꯍꯜꯂꯣ
ꯍꯜꯂꯣ ꯇꯥꯏ ꯇꯥꯏꯌꯦ ꯑꯩꯗꯤ
ꯇꯥꯕ꯭ꯔꯣ
ꯇꯥꯕ꯭ꯔꯥ ꯎꯝ ꯇꯥꯏꯌꯦ ꯑꯩꯗꯤ ꯀꯩꯅꯣ ꯇꯧ ꯂꯩꯔꯦ ꯇꯗꯕꯔꯣ ꯅꯈꯣꯟꯗꯤ ꯌꯥꯝ ꯐꯖꯅ ꯇꯥꯗꯦ ꯈꯔ ꯈꯔ ꯇꯥꯏꯌꯦ
ꯕꯣꯂꯨꯝꯅꯤ
ꯕꯣꯂꯨꯝꯘꯤ ꯐꯨꯜꯅꯦ
ꯆꯤꯛꯀꯤ
ꯍꯣꯏ ꯑꯩꯒꯤ ꯃꯈꯣꯟꯅ ꯇꯥꯕ꯭ꯔꯥ ꯅꯪꯒꯤ ꯅꯨꯡꯈꯣꯟꯁ ꯐꯖꯅ ꯇꯥꯗꯕ꯭ꯔꯥ ꯇꯞ ꯆꯞ ꯅꯪ ꯃꯈꯣꯟꯗꯤ ꯐꯖꯅ ꯇꯥꯏꯍꯦ ꯎꯝ ꯇꯧꯔꯗꯤ ꯇꯥꯔꯦ
ꯎꯝ ꯆꯥꯛ ꯆꯥꯔꯕꯣ
ꯇꯥꯗꯦ ꯐꯖꯅ ꯑꯗꯨꯕꯨ ꯑꯗꯨ ꯄꯥꯝꯃꯨꯕꯩ ꯀꯣꯜ ꯑꯃꯨꯛꯀ ꯃꯨꯊꯠꯅꯤꯡꯉꯦ ꯑꯃꯨꯛꯀ
ꯆꯥꯛ ꯆꯥꯔꯕ꯭ꯔꯣ
ꯎꯝ ꯆꯥꯔꯦ
ꯆꯥꯔꯦ ꯀꯔꯤ ꯃꯊꯦꯜ ꯆꯥꯔꯦ
ꯁꯤ ꯍꯪꯒꯥꯝ ꯍꯪꯒꯥꯝꯅ ꯂꯣꯏꯁꯤꯜꯂꯦ ꯉꯁꯤ
ꯍꯪꯒꯥꯝꯗꯤ ꯍꯥꯎꯕꯅꯤꯅ
ꯎꯝ ꯍꯥꯎꯕꯅꯦ
ꯇꯨꯝꯃꯕꯔꯣ
ꯇꯨꯝꯗ꯭ꯔꯤꯌꯦ ꯇꯨꯝꯅꯤꯡꯉꯥꯏ ꯇꯧꯔꯤꯌꯦ
ꯄꯨꯡ ꯀꯌꯥꯗ ꯅꯪ ꯍ ꯇꯨꯝꯝꯕ꯭ꯔꯣ
ꯈꯪꯗꯦ
ꯈꯪꯗꯦ ꯉꯁꯤ ꯄꯨꯡ ꯀꯌꯥꯅ ꯇꯨꯝꯁꯤꯔꯥ
ꯅꯪꯘꯤ
ꯇꯪꯘꯤ ꯄꯨꯡ ꯀꯌꯥꯗ ꯑꯁ ꯑꯩꯗꯤ ꯍꯥꯏꯟꯅꯤꯡꯉꯥꯏ ꯂꯩꯇꯦ ꯃꯇꯝꯗꯣ
ꯎꯝ
ꯇꯂꯤꯉ ꯃꯇꯝ ꯃꯇꯝ ꯇ
ꯎꯝ ꯏꯁ
ꯑꯩꯁꯨ ꯌꯦꯡꯕ ꯇꯥꯔꯦ ꯇꯨꯝꯅꯤꯡꯕ ꯃꯇꯝꯗ ꯇꯨꯝꯃꯅꯤ ꯉꯁꯤꯗꯤ ꯑꯗꯨꯥꯏ ꯇꯕ ꯇꯥꯔꯦ ꯎ ꯉꯁꯤ ꯀꯗꯗ ꯆꯠꯂꯦ
ꯍꯥꯥ
ꯍꯥ ꯉꯁꯤ ꯀꯗꯥꯏ ꯆꯠꯄ꯭ꯔꯣ ꯌꯨꯝꯗ ꯂꯩꯕ꯭ꯔꯥ ꯅꯠꯇ꯭ꯔꯒ
ꯁꯤ ꯌꯨꯝ ꯂꯩꯇꯦ ꯊꯕꯛ ꯆꯠꯂꯔꯦ
ꯑ ꯐꯔꯦꯅꯦ ꯃꯤꯗꯤ ꯊꯕꯛ ꯇꯧꯈ꯭ꯔꯅꯤ ꯊꯕ ꯈꯥꯏ ꯁ ꯁꯨ ꯄꯇ ꯍꯥꯏꯗ ꯑꯣ
ꯂꯨꯈꯣꯟꯁꯦ ꯅꯦꯝ ꯌꯥꯝꯅ ꯅꯦꯝꯍꯩ ꯅꯦꯝꯃꯤꯅꯦ
ꯅꯪꯒꯤ ꯃꯈꯣꯟ ꯇꯞꯃꯟꯕꯒꯤ ꯃꯔꯗꯨꯗꯤ
ꯌꯥꯍꯣꯏ
ꯅꯪ ꯑꯦꯔꯄꯤꯁꯀꯨꯝꯕ ꯑꯦꯞꯄꯤꯤꯁꯀꯨꯝꯕ ꯍꯥꯞꯄ꯭ꯔꯥ
ꯍꯥꯞꯇꯦ
ꯍꯥꯞꯇꯦ ꯀꯔꯤ ꯀꯔꯤ ꯑꯗ ꯅꯪꯒꯤ ꯃꯈꯣꯟꯅ ꯌꯥꯝ ꯂꯥꯛꯑ ꯃꯇꯥꯡ ꯉꯁꯤ ꯐꯥꯎꯕ ꯈꯛꯇꯅꯦ ꯅꯪꯒꯤ ꯃꯈꯣꯜ ꯈꯛꯇꯅꯦ ꯑꯩꯅ ꯂꯥꯎꯅ ꯇꯥꯕꯁꯦ ꯑꯗꯨꯗꯤ ꯗꯨꯝ ꯇꯥꯡꯕ꯭ꯔꯥ ꯀꯅꯥꯗꯩꯩ ꯃꯤ ꯇꯣꯞꯄ ꯃꯃꯥꯃꯨꯛ ꯍꯧꯖꯤꯛꯇꯤ ꯍꯧꯖꯤꯛꯇꯤ ꯇꯥꯕ꯭ꯔꯥ
ꯍꯣꯏ ꯈꯔꯥꯇ
ꯈꯔꯥ ꯇꯥꯌꯦ ꯈꯔ ꯈꯠꯇ
ꯎꯝ ꯐꯖꯅ ꯇꯥꯔꯦ ꯍꯧꯖꯤꯛꯇꯤ ꯐꯖꯅ ꯇꯥꯔꯦ
ꯐꯥꯖꯟ ꯇꯥꯔꯦ ꯐꯖꯅ ꯇꯥꯔꯦ
ꯎꯝ ꯐꯖꯅ ꯇꯥꯔꯦ
ꯑꯣ ꯑꯗꯨꯗꯤ ꯑꯩꯒꯤ ꯐꯣꯟꯒꯤ ꯃꯊꯛꯇ ꯊꯝꯂꯒꯀꯣ ꯇꯥꯎꯅꯤꯡꯉꯥꯏ ꯃꯥꯜꯂꯤ
ꯃꯊꯛ ꯇ ꯃꯊꯛ ꯇ
ꯍꯥꯏꯕ ꯅꯠꯇꯦ ꯑꯩꯒꯤ ꯐꯣꯟꯗꯣ ꯃꯈꯥꯗ ꯊꯝꯂꯒꯔ ꯏꯁꯄꯤꯀꯔꯗ ꯑꯩꯅ ꯋꯥꯔꯤ ꯁꯥꯕ
ꯑꯣ
ꯋꯥ ꯉꯥꯡꯕ ꯏꯁꯄꯤꯀꯔ ꯃꯐꯝꯗ ꯑꯗꯨ ꯅꯠꯇꯗꯤ ꯇꯥꯗꯦ ꯍꯥꯏꯅ ꯅꯪ
ꯎꯝ
ꯎꯝ ꯅꯣꯏ ꯃꯈꯣꯟ ꯅꯪꯒꯤ ꯃꯈꯣꯟꯗꯤ ꯀꯗꯥꯏꯗꯅꯣ ꯈꯪꯗꯦ ꯌꯥꯝ ꯇꯥꯏꯌꯦ
ꯍꯥ
ꯎꯝ ꯐꯩ ꯐꯩ ꯅꯦꯠꯋꯥꯛ ꯀꯩꯒꯤꯔꯥ ꯅꯪ ꯅꯪ ꯃꯈꯣꯟ ꯐꯖꯅ ꯇꯥꯏꯕ
ꯎꯝ
ꯎꯝ
ꯐꯩꯌꯦ
ꯐꯩꯌꯦ ꯍꯟꯗꯛ ꯕꯣꯜ ꯌꯦꯡꯕꯔ ꯅꯪ ꯕꯣꯜꯁꯦ ꯈꯔ ꯈꯔ ꯌꯦꯡꯉꯦ ꯈꯔ ꯈꯔ ꯌꯥꯝꯅꯗꯤ ꯌꯦꯡꯗ꯭ꯔꯦ ꯑꯁ ꯈꯔ ꯈꯔ ꯌꯦꯡꯕꯁꯨ ꯂꯩꯕ꯭ꯔ
ꯍꯨꯝ
ꯃꯔꯛ ꯃꯔꯛꯇ ꯌꯦꯡꯉꯦꯕ ꯌꯥꯝ ꯀꯩꯅꯣ ꯇꯧꯗꯤ ꯌꯦꯡꯗ꯭ꯔꯦ ꯀꯔꯤ ꯇꯤꯝꯗ ꯁꯞꯄꯣꯔꯠ ꯇꯧꯕꯒꯤꯔ
ꯑꯩꯔꯣ
ꯑꯩꯔꯣ ꯑꯥ
ꯁꯤꯈ꯭ꯔꯦ ꯂꯣꯏꯈ꯭ꯔꯦ ꯋꯥꯔꯤ ꯂꯣꯏꯁꯤꯟꯈ꯭ꯔꯦ
ꯕ꯭ꯔꯥꯖꯤꯔꯥ
ꯕ꯭ꯔꯥꯖꯤꯔꯥ
ꯕ꯭ꯔꯥꯖꯤꯔꯥ ꯍꯥ
ꯍꯣꯏ
ꯍꯣꯏ ꯑꯩꯁꯨ ꯕ꯭ꯔꯥꯖꯤꯔꯥꯅꯤ ꯁꯦꯏꯁ ꯑꯗꯨ ꯑꯩꯗꯤ ꯇꯤꯝ ꯑꯍꯨꯝ ꯁꯞꯄꯣꯔꯠ ꯇꯧꯕ
ꯑꯣ
ꯑꯗꯨ ꯑꯅꯤꯗꯤ ꯍꯧꯖꯤꯛꯐꯥꯎ ꯍꯤꯡꯉꯥꯒꯂꯩ ꯀꯅꯥ ꯀꯅꯥꯅꯣ ꯏꯁꯄꯦꯟ ꯐ꯭ꯔꯥꯟꯁ
ꯁꯥꯕꯥꯁ
ꯁꯥꯕꯁ
ꯑꯗꯨꯝ ꯇꯤꯝ ꯑꯅꯤꯃꯛ ꯄꯨꯟꯅ ꯁꯥꯟꯅꯅꯤ ꯍꯥꯏ ꯌꯦ
ꯎꯝ
ꯑꯗꯨ ꯀꯥꯕ ꯇꯤꯝꯗ ꯁꯞꯄꯣꯔꯠ ꯇꯧꯕ ꯇꯥꯕꯅꯤ
ꯎꯝ ꯎ ꯑꯩꯗꯤ
ꯑꯩꯗꯤ ꯀꯥꯕ ꯇꯤꯝꯗ ꯁꯄꯣꯔꯠ ꯇꯧꯔꯒꯦ
ꯍꯧꯖꯤꯛꯇꯤꯒꯤꯗꯤ ꯀꯥꯕ ꯇꯤꯝꯗ ꯑꯣꯏꯅ ꯇꯧꯔꯅꯤ
ꯇꯧꯔꯅꯤ ꯀꯅꯥ ꯀꯅꯥ ꯂꯩꯕꯣ
ꯏꯆꯦ ꯂꯦꯛꯅꯦꯗꯨ ꯂꯤꯃꯤꯟꯅꯩ ꯏꯆꯦꯒ ꯎꯝ ꯏꯆꯦꯒ
ꯏꯆꯦꯒ ꯑꯣ ꯅꯪ ꯅꯆꯤꯟ ꯅꯅꯥꯎ ꯀꯌꯥ ꯂꯩꯕ꯭ꯔ
ꯑꯈꯣꯏ ꯏꯆꯤꯟ ꯏꯅꯥꯎ ꯃꯔꯤ ꯂꯩꯌꯦ
ꯂꯩꯌꯦ ꯅꯪꯅ ꯂꯥꯁ ꯄꯅ
ꯅꯠꯇꯦ ꯃꯥꯟꯕ꯭ꯔꯣ ꯂꯥꯁ ꯋꯥꯟ ꯃꯥꯟꯕ꯭ꯔꯣ
ꯅ꯭ꯔꯣ ꯅꯪꯅ ꯃꯔꯤ ꯂꯩ ꯍꯥꯏꯕꯒꯤꯅꯦ ꯅꯪꯅ ꯆꯦ ꯃꯔꯤ ꯂꯩ ꯍꯥꯏꯕ ꯅꯠꯇ꯭ꯔꯣ
ꯏꯆꯦ ꯅꯠꯇꯦ ꯑꯩꯈꯣꯏ ꯏꯆꯤꯟ ꯏꯅꯥꯎ ꯃꯔꯤ ꯂꯩ ꯍꯥꯏꯕ
ꯍꯥꯏꯕ ꯑꯣ ꯑꯣ ꯑꯣ ꯑꯣ ꯁꯤꯕꯂꯤꯡ ꯃꯔꯤꯀꯣ
ꯎꯝ ꯎꯝ
ꯎ ꯑꯆꯥ ꯑꯆꯥ ꯅꯪꯅ ꯁꯦꯟꯇꯔꯗ ꯃꯌꯥꯏꯗ ꯅꯨꯄꯥ ꯀꯌꯥ ꯅꯨꯄꯤ ꯀꯌꯥ ꯑ ꯐꯤꯖꯅ ꯄꯣꯛꯑꯅꯦ ꯑꯗꯨꯗꯤ
ꯎ
ꯐꯖꯤꯜꯂꯦ ꯑꯗꯨꯗꯤ
ꯎꯝ
ꯑ ꯄꯨꯡ ꯀꯌꯥꯗ ꯇꯨꯝꯕ꯭ꯔꯥ ꯄꯨꯡ ꯀꯌꯥꯗ ꯍꯧꯒꯠꯄ꯭ꯔꯥ ꯅꯪꯗꯦ ꯑꯁꯤꯁꯦ ꯊꯦꯡ ꯍꯧꯒꯠꯄ ꯌꯥꯎꯋꯦ ꯊꯦꯡ ꯇꯨꯝꯃꯦ ꯊꯦꯡ ꯇꯨꯝꯃꯤ ꯊꯦꯡ ꯍꯧꯒꯠꯂꯅꯤ ꯀꯥꯏꯅꯨꯝ
ꯎꯝ
ꯅꯪꯒꯤ ꯂꯩꯔꯤꯕꯔꯣ ꯍꯣꯏ ꯃꯤ ꯃꯤ ꯃꯤ ꯐꯪꯗꯦ
ꯆꯨꯝꯗ꯭ꯔꯣꯅꯦ ꯊꯦꯡꯅꯥ ꯊꯦꯡꯅꯥ ꯇꯨꯝꯃꯥꯗꯤ ꯊꯦꯡꯅ ꯍꯧꯒꯠꯂꯦ ꯑꯗꯨꯒ ꯉꯟꯅ ꯇꯨꯝꯃꯗꯤ ꯉꯟꯅꯅ ꯇꯨꯝ ꯍꯧꯒꯠꯂꯑꯦ
ꯍꯅꯦ
ꯑꯗꯨ ꯆꯨꯝꯗ꯭ꯔꯣꯕ
ꯕ ꯆꯨꯝꯃꯦ ꯆꯨꯝꯃꯦ ꯂꯪ ꯐꯥꯁ ꯇꯥꯔꯦ ꯎꯝ ꯑꯩ ꯐꯔꯁ ꯇꯥꯔꯦ ꯅꯪꯅ ꯁ‌ꯦꯀ‌ꯦꯟ ꯏꯕꯥꯥꯟꯅꯤ ꯀꯝꯄꯤꯇꯤꯁꯥꯟ ꯌꯥꯋꯥꯝ ꯃꯇꯝꯗ ꯑꯩꯗꯤ ꯁꯦꯀꯦꯟ ꯐꯥꯎ ꯂꯧꯔ‌ꯣꯏ ꯑꯩꯗꯤ ꯊꯥꯔꯠ ꯂꯧꯔꯅꯤ ꯀꯔꯤ ꯀꯔꯤ ꯀꯃꯤꯁꯟ ꯆ ꯇꯧꯁꯤꯔ ꯍꯥꯏꯌ‌ꯦ ꯍꯨ
ꯀꯔꯤ ꯀꯔꯤ ꯃꯊꯦꯜ ꯆꯥꯔꯦ ꯉꯁꯤꯗꯤ ꯅꯪꯗꯤ
ꯀꯩꯅꯪꯗꯤ ꯑꯁ ꯉꯁꯤ ꯑꯩ ꯌꯦꯟ ꯆꯥꯏ ꯌꯦꯟ ꯆꯥꯏ ꯑꯁ ꯍꯥꯎꯕꯅꯤꯅꯦ ꯆꯥꯔꯤꯁꯦ ꯍꯥꯎꯕ ꯅꯠꯇꯦ ꯌꯦꯟ ꯌꯦ ꯌꯦꯟ ꯌꯦ ꯌꯦ ꯍꯥꯎꯗ ꯑꯩ ꯉꯁꯤ ꯀꯔꯤꯔꯥ ꯇꯥꯡꯈꯨꯜꯁꯤꯡꯒꯤ ꯌꯦꯟꯁꯥꯡꯗ ꯍꯥꯞꯄꯥ ꯃꯣꯔꯣꯛ ꯂꯩꯅꯥ ꯁꯤꯔꯥꯏꯈꯣꯡꯗꯣ ꯔꯥ ꯁꯤꯔꯥꯔꯨꯈꯣꯡꯝ ꯊꯥꯛ ꯈꯪꯕ꯭ꯔꯥ ꯁꯤꯔꯥꯏ ꯔꯈꯣꯜ ꯀꯧꯕꯅꯦ ꯐꯤꯔꯥꯏ ꯆꯌꯥꯏꯄꯣꯡ ꯃꯣꯔꯣꯛꯇꯣ ꯑꯣ ꯑꯣ ꯈꯪꯉꯦ ꯑꯗꯨꯗ ꯍꯥꯞꯂꯒ ꯆꯥꯕꯅꯦ
ꯎꯝ ꯍꯥꯎꯕꯅꯤ ꯀꯩꯅꯣ ꯗꯨ
ꯀꯩꯅꯨꯗꯨ ꯍꯣꯏ ꯍꯥꯎꯃꯟꯕꯅ ꯑꯣꯛꯁꯥ ꯑ‌ꯣꯛꯁꯥ ꯑꯣꯏꯔꯗꯤ ꯍꯦꯟꯅ ꯍꯥꯎꯅꯤꯕ
ꯎꯝ
ꯎꯝ ꯑ ꯑꯗꯨ ꯁꯥ ꯃꯐꯝꯗꯤ ꯈꯔ ꯂꯥꯞꯄ ꯂꯩꯕ ꯃꯐꯝꯗꯒꯤꯀꯣ
ꯎꯝ
ꯎꯝ ꯑꯗꯨ ꯑꯣꯏꯕꯒꯤ ꯊꯤꯡꯈ꯭ꯔꯦꯅ ꯌꯦꯟ ꯂꯧꯔꯒ ꯆꯥꯔꯦ ꯑꯌ‌ꯣꯛꯁꯥ ꯆꯥꯗꯕꯤꯅ ꯈꯪꯗ‌ꯦ ꯍꯥ ꯑꯣꯛꯁꯥ ꯆꯥꯕ ꯑꯣꯛꯁꯥ ꯆꯥꯗꯕꯒꯤꯅ ꯈꯪꯗꯦꯕ ꯅꯪ ꯑꯣꯛꯁꯥ ꯆꯥꯗ‌ꯦ
ꯆꯥꯗꯦ
ꯆꯥꯗ‌ꯦ ꯀꯔꯤꯒꯤꯔꯥ
ꯀꯩ
ꯀꯩ ꯀꯩꯒꯤꯔꯥ ꯈꯜꯂꯣ ꯈꯜꯂꯣ ꯑꯣ ꯑꯣ ꯍꯥꯎ ꯑꯦꯁ ꯍꯥꯎꯕꯒꯤꯔꯥ ꯍꯣꯏ ꯑꯣꯛꯁꯥ ꯍꯥꯎꯕꯒꯤ ꯆꯥꯗꯕꯅꯦ ꯇ‌ꯦ ꯑꯩꯅ ꯍꯥꯏꯕꯗꯤꯀꯣ
ꯎꯝ
ꯎꯝ ꯅꯪꯒꯤ ꯃꯤꯡ ꯑꯃꯨ ꯃ‌ꯣꯔꯥꯝꯗꯣ
ꯍꯣꯏ
ꯅꯪ ꯍ‌ꯣꯏ ꯆꯥꯗꯕ ꯃ‌ꯣꯔꯝꯗ ꯐꯥꯔꯁ ꯂꯦꯇꯔꯗꯣ ꯑꯦꯁ ꯌꯥꯎꯔꯤꯀꯣ ꯑꯍ‌ꯣꯍ‌ꯣꯏ ꯂꯥꯁꯇ ꯀꯔꯤ ꯍꯥꯏꯠ ꯏꯁꯀ‌ꯣꯔ ꯑꯥ ꯑꯥ ꯆꯨꯝꯃꯦ ꯎꯝ ꯍꯩꯀ‌ꯣ ꯌꯥꯝ ꯍꯩꯗ ꯍꯩ ꯌꯥꯝ ꯍꯩ ꯑꯗꯨꯗꯤ ꯄ꯭ꯔꯥꯏꯁ ꯄꯤꯔ‌ꯣ
ꯄꯤꯁꯤꯗꯤ ꯌꯥꯎꯔꯤꯁꯤꯗꯤ
ꯗꯤ ꯌꯥꯏ ꯌꯥꯏ ꯄ꯭ꯔꯥꯏꯁꯇꯤ ꯌꯥꯎꯔꯦ ꯀꯩꯩꯅꯣ ꯖꯤ ꯁꯤ ꯅꯪ ꯑꯗꯨꯨꯝ ꯁꯤ ꯋꯥꯔꯤ ꯁꯅ ꯂꯣꯏꯔꯗꯤ ꯅꯪ ꯑꯗꯨꯝ ꯐꯪꯒꯅꯤ ꯁꯟꯗ
ꯅꯦꯆꯔꯦꯜ
ꯇꯨꯝ ꯄꯥꯏꯔꯛꯑꯅꯤ ꯑꯗꯨꯒꯨꯝꯕ ꯋꯥꯔꯤ ꯂ‌ꯣ ꯅꯞꯄ ꯌꯥꯗꯦ ꯁꯤꯗ ꯑ ꯑꯃꯨꯛ ꯑꯃ ꯐꯥꯎ ꯇꯦꯁ ꯇꯧꯗ꯭ꯔꯤ ꯎꯝ ꯑꯁ ꯃꯤꯗꯤ ꯐꯖꯅ ꯀꯔꯤ ꯍꯥꯏꯁꯤꯔꯥ ꯃꯦꯟꯇꯦꯟ ꯇꯧꯋꯤꯀꯣ ꯑꯩꯈꯣꯏ ꯇꯧ ꯑꯩꯈꯣꯏ ꯈꯨꯟꯒꯤ ꯃꯅꯥꯛꯇ ꯂꯩꯕꯁꯤꯡꯗꯤꯀꯣ
ꯎꯝ
ꯎꯝ ꯃꯔꯛ ꯃꯔꯛꯇꯤ ꯑꯗꯨꯝ ꯆꯥꯕꯅꯦ ꯑꯣ ꯑꯗꯨꯒꯤꯅꯦꯕ ꯑꯩꯅ ꯍꯪꯉꯤꯁꯦ
ꯑ ꯑꯩꯈꯣꯏꯗꯤ ꯑꯩꯗꯤ ꯎꯝ ꯆꯥꯅꯤꯡꯗꯦ
ꯎꯝ ꯀꯩꯅꯣ ꯆꯥꯔꯛꯀꯕꯤꯅꯀꯣ ꯆꯠꯅꯤꯡꯗꯦ
ꯁ‌ꯦꯡꯗꯦ
ꯑꯗꯨꯝ ꯃꯤꯅ ꯑꯗꯨꯝ ꯆꯥꯔꯁꯨ ꯏꯃꯥꯟꯕꯤꯁꯤꯡ ꯑꯈꯣꯏ ꯑꯩꯈꯣꯏ ꯐꯦꯃꯤꯂꯤꯁꯤꯡꯁꯨ ꯈꯔ ꯂꯩꯕ ꯑꯣ ꯈ‌ꯣꯏ ꯃꯃꯥ ꯁꯥꯏꯠꯇꯒꯤ ꯗꯨꯝ ꯃꯣꯏ ꯆꯥꯔꯁꯨ ꯀꯩ ꯍꯥꯏꯖꯤ ꯑꯗꯨꯝ ꯆꯥꯅꯤꯡꯗꯦ
ꯑꯣ ꯇꯦꯁ ꯇꯧꯔꯒ ꯆꯥꯕ ꯇꯨꯝ ꯌꯥꯏꯌꯦ ꯑꯗꯨꯕꯨ ꯑꯣꯏꯁꯦ ꯑꯗꯨꯕꯨ ꯆꯥꯅꯤꯡꯕ ꯐꯥꯎꯒꯦ ꯍꯥꯏꯇꯔꯦ ꯆ ꯆꯤꯡ ꯗꯒꯤꯔ꯫
ꯑꯣꯏ ꯆꯤꯡ ꯍꯥꯏꯕꯁꯦ ꯑꯩꯈꯣꯏ ꯁꯤ ꯇꯝꯄꯥꯛꯀꯤ ꯆꯤꯡꯗꯒꯤꯅꯦ꯫
ꯑꯗꯨꯒꯤꯅꯦ꯫
ꯑꯥ ꯃꯅꯨꯡꯗꯤ ꯑꯣꯏꯗꯦ꯫
ꯑꯣꯏꯗꯦ꯫ ꯇꯝꯄꯥꯛꯒꯤ ꯆꯦꯡꯁꯤ꯫
ꯈꯔꯣ꯫
ꯈꯔꯣꯛ꯫ ꯑꯗꯨꯁꯨ ꯅꯪ ꯑꯩꯈꯣꯏꯒꯤ ꯃꯤꯡ ꯆ ꯍꯧꯕꯁꯦ ꯑꯦꯁ꯫ ꯂꯝꯃꯨ ꯍꯥꯎ꯭ꯕꯔꯣ꯫